ꯑꯥ
ꯑꯦꯗꯧꯔꯤꯅꯣ
ꯇꯨꯃꯒꯦ ꯇꯧꯔꯤ
ꯀ ꯌꯦꯟꯁꯥꯡ ꯆꯥꯔꯒꯦ ꯑꯩꯣꯏꯗꯤ
ꯑꯁꯤꯁꯨ ꯁꯃꯣꯛ ꯄ
ꯍꯅꯦ ꯃ ꯄꯨꯗꯥꯗꯤ ꯀꯤꯔꯣ
ꯉꯍꯥꯟ ꯂꯩꯔꯒ ꯑꯩꯈꯣꯏꯅ ꯀꯪꯍꯟꯕ
ꯁꯃ ꯄꯣꯛ ꯍꯥꯏꯁꯦ ꯀꯔꯝꯕ ꯀꯔꯝꯕ ꯄꯣꯛꯔꯣ ꯖꯪꯒꯜꯒꯤ ꯄꯣꯛ꯭ꯔꯣ ꯅꯠꯇ꯭ꯔꯒ
ꯑꯈꯣꯏ ꯃꯇꯌꯥ ꯞꯣꯛꯃꯤ
ꯍ ꯏꯅꯦ ꯑꯗꯨꯗ ꯑꯗꯨ ꯀꯌꯥ ꯄꯕ꯭ꯔꯥ ꯄꯣꯛꯇꯣ ꯀꯤꯂꯣꯗ
ꯆꯃꯔꯤꯒꯨꯝꯃ ꯌꯔ ꯃꯣꯅꯦꯗ
ꯁꯤꯗꯤ ꯆꯥꯝꯃꯔꯤ ꯌꯥꯡꯈꯩꯅꯦ ꯁꯤꯂꯣꯗ
ꯇꯥꯡꯀꯣ
ꯈꯔ ꯍꯣꯡꯊꯔꯦ ꯍꯥꯏꯁꯤꯦ ꯅꯍꯥꯟꯗꯤ ꯆꯥꯝꯃꯉꯥ ꯌꯎꯕꯅꯦ ꯍꯥꯏ
ꯆꯥꯔꯅꯗ
ꯁꯤꯗꯗꯤ ꯀꯩꯅꯣ ꯍꯣꯡꯉꯦ ꯁꯤꯗꯗꯤ ꯀꯩꯅꯣ ꯠ ꯍꯣꯡꯉꯦꯕ
ꯎꯝ ꯆꯥꯔꯅ ꯄꯣꯠꯀꯨꯝꯕꯗꯤ ꯀꯩꯁꯨ ꯀꯥꯟꯅꯗꯕꯅꯤ
ꯁꯗꯤ ꯆꯥꯗꯕ ꯉꯝꯗ ꯆ
ꯕꯣꯏꯂꯔꯒꯨꯝꯕ ꯆꯥꯒꯦꯗꯤ ꯆꯥ ꯉꯥꯒꯨꯝꯕ
ꯉꯥꯁꯨ ꯊꯣꯡꯕ ꯍꯩꯇ꯭ꯔꯗꯤ ꯍꯥꯎꯗꯦ
ꯉꯁꯤ ꯀ ꯏꯁꯥ ꯊꯣꯗ ꯄꯅ
ꯍꯋꯥꯏ ꯊꯣꯡꯒꯅꯤ ꯉꯁꯤꯗꯤ
ꯎ
ꯍꯋꯥꯏ ꯆꯥꯗꯕ ꯀꯨꯏꯔꯦ
ꯅꯪꯒꯤ ꯒꯦꯁꯇ꯭ꯔꯤꯛꯛꯇꯣ ꯑꯃꯨꯛ ꯍꯧꯒꯅꯤꯀꯣ
ꯍ ꯍꯋꯥꯏꯗꯤ ꯑꯩꯅ ꯅꯍꯥꯟꯗꯤ ꯀꯩꯅꯣ ꯆꯥꯕꯒꯤꯅꯤ ꯁꯟ ꯆꯥꯕꯒꯤꯅꯦ ꯁꯟꯁꯥꯔꯗꯤꯀꯣ ꯕꯤꯐꯇꯤ ꯁꯇ꯭ꯔꯤꯛꯀꯤ ꯐꯠꯇꯦ ꯇ ꯅꯨꯡꯉꯥꯏꯇꯕꯅꯦ ꯏꯕ ꯑꯗꯨ
ꯃꯥꯁꯦ ꯃꯁꯥ ꯊꯣꯛꯈꯂꯛ ꯀꯟꯕꯅꯤꯅ
ꯆꯥꯗꯤ ꯆꯥꯅꯤꯡꯗꯕꯅꯦꯕ ꯑꯩꯗꯤ ꯃꯅꯨꯡꯅꯨꯡꯁꯥ ꯆꯥꯅꯤꯡꯕꯅꯦꯕ ꯃꯅꯅꯨꯡꯁꯥ ꯂꯩꯇꯦ ꯍꯥꯏꯅ ꯃꯥꯅ ꯑ ꯃꯅꯨꯡꯅꯨꯡꯁꯥ ꯅꯠꯇꯕ ꯑꯗꯨ ꯂꯩꯔꯛꯈ꯭ꯔꯕ ꯑꯗꯨ ꯂꯩꯔꯛꯑꯕꯅꯤꯅꯣꯏꯁꯨ ꯑꯗꯨꯝ ꯇꯔꯦ ꯑꯗꯨꯦꯠꯇꯗꯤ
ꯑ
ꯖꯔ ꯑꯗꯨꯝ ꯇꯨꯝꯃ ꯌꯥꯗ꯭ꯔꯦ
ꯍꯤꯗꯥꯛꯇ ꯂꯩꯔꯤꯕꯣ
ꯂꯩ ꯏꯗꯥꯛ ꯆꯞ ꯁꯛꯇ ꯑꯣꯗ꯭ꯔꯦꯟ ꯇꯇ ꯍꯤꯗꯥꯛꯄꯨ ꯍꯦꯛ ꯆꯥꯔꯕ ꯑꯗꯨꯝ ꯀꯔꯤꯁꯨ ꯇꯧꯔꯁꯨ ꯌꯥꯝ ꯐꯔꯅꯤ
ꯌꯥꯝ ꯐꯩꯅ ꯅꯣꯏꯒꯤ ꯒꯦꯁꯇ꯭ꯔꯤꯛ ꯍꯥꯏꯕꯁꯦ
ꯍꯤꯗꯥꯛꯇꯣ ꯐꯗꯤ ꯐꯩꯕ ꯌꯥꯝ ꯀꯜꯂꯦꯕ ꯄꯋꯥꯔꯗ ꯑꯗꯨ ꯍꯤꯗꯥꯛ ꯆꯥꯕꯗꯣ ꯀꯩꯅꯣ ꯇꯧꯋꯦ ꯍꯥꯏ ꯀꯤꯠꯅꯤ ꯌꯥꯝ ꯁꯣꯛꯑꯦ ꯍꯥꯏ ꯑꯗꯨꯒꯤ ꯑꯩꯗꯣ ꯆꯥꯅꯤꯡꯗꯕꯗꯤ ꯈꯥꯡꯕꯅꯦꯕ ꯑꯗꯨ ꯃꯤꯒꯤ
ꯑꯩꯗꯤ ꯏꯁꯇꯤꯔꯤꯞ ꯏꯁꯇꯤꯞ ꯂꯣꯏꯔꯒ ꯆꯥꯏ ꯑꯗꯨꯗꯤ
ꯏꯊꯟꯇ ꯂꯩꯔꯗꯤ ꯐꯖꯅ ꯀꯩꯅꯣ ꯇꯧꯕ ꯌꯥꯕ ꯍ ꯃꯤꯒꯤ ꯌꯨꯝꯗ ꯂꯩꯕꯅꯤꯅꯣ ꯏꯛꯁꯨ ꯐꯖꯅ ꯃ ꯃꯦꯇꯩ ꯇꯧꯕ ꯉꯝꯗ꯭ꯔꯦ ꯑꯗꯨꯒꯤ ꯍꯤꯗꯥꯛ ꯑꯗꯨꯝ ꯆꯥꯔꯦ
ꯎꯝ
ꯁꯤꯈꯣ ꯀꯂꯣꯃꯤꯇꯔ ꯇꯔꯥ ꯆꯜꯂꯦ
ꯈꯣꯡꯅ
ꯍꯅ ꯏ ꯀꯦꯅ
ꯘꯔꯤꯗ ꯋꯥꯛꯀꯤꯡ ꯆꯠꯄ꯭ꯔꯥ ꯈꯟꯕ
ꯅꯥꯏꯒ ꯅꯥꯏꯟꯒ ꯀꯌꯥꯅꯣ ꯑꯣꯏꯕꯅ ꯅꯥꯏꯟꯟ ꯁ ꯇꯦꯟꯗꯤ ꯁꯨꯗꯦ
ꯑꯩꯁꯨ ꯏꯁꯀꯤꯞꯄꯤꯡ ꯔꯣꯞ ꯑꯃꯗꯤ ꯂꯩꯅꯤꯡꯕꯅ ꯑ
ꯂꯩꯌꯣꯅ꯭ꯞꯄꯤꯡ ꯏꯁꯀꯣꯞ ꯀꯩꯅꯣ ꯈꯔꯅꯦꯅꯤꯄꯥ ꯆꯅꯤ ꯌꯥꯡꯈꯩ ꯆꯍꯨꯝꯗ ꯂꯩꯅꯦ
ꯆꯥꯟꯅꯤ ꯐꯥꯎꯗ ꯊꯧꯔꯤ ꯀꯩꯅꯣ ꯁꯟ ꯀꯩꯅꯣ ꯇꯧꯕꯒꯤ ꯁꯟ ꯁꯦꯅꯕꯒꯤ ꯊꯧꯔꯛꯏꯗꯣ ꯑꯗꯨꯅ ꯕꯦꯁ ꯇꯥꯔꯦꯅꯦ ꯏꯁꯀꯤꯞꯄꯤꯡꯒꯤꯗꯤ
ꯑꯗꯨꯗꯨꯗꯤ ꯂꯩꯕ꯭ꯔꯥ
ꯑꯩꯇ
ꯏꯁꯨꯂꯥꯏ ꯑꯗꯨ ꯑꯃꯃꯛꯀꯂ ꯂꯩ
ꯅꯍꯥꯟ ꯊꯥꯏꯅ ꯑꯉꯥꯡ ꯑꯣꯏꯔꯤꯉꯩꯗ ꯑꯗꯨꯗ ꯌꯥꯝ ꯀꯩꯅꯣ ꯇꯧꯔꯛꯄꯅꯦ ꯌꯥꯝ ꯁꯥꯟꯅꯔꯛꯄꯅꯦ ꯏꯁꯀꯤꯞꯄꯤꯡ
ꯂꯧꯗ ꯁꯟ ꯂꯧꯗ ꯁꯟ ꯁꯟ ꯄꯨꯟꯕ ꯂꯩꯕ꯭ꯔꯥ ꯌꯦꯡꯉꯨꯔꯣ ꯅꯗꯤ
ꯑ ꯍꯧꯖꯤꯛ ꯂꯥꯎꯗ ꯁꯟ ꯄꯨꯟꯕ ꯃꯇꯝ ꯅꯠꯇ꯭ꯔꯦ ꯍꯧꯖꯤꯛ ꯃꯣꯏ ꯀꯩꯅꯣ ꯆꯦꯡ ꯀꯩꯅꯣ ꯇꯧꯕꯒꯤ ꯃꯇꯝꯅꯤꯅ
ꯅꯣꯏ ꯈꯨꯟꯗꯁꯨ ꯐꯧ ꯊꯥꯕ ꯍꯧꯔꯕ ꯅꯣꯏ ꯍꯟꯗꯛꯁꯨ ꯐꯧ ꯊꯥꯕ ꯍꯧꯈ꯭ꯔꯕꯣ
ꯎꯝ ꯈꯔ ꯈꯔꯗꯤ ꯍꯧꯔꯦ ꯑꯌꯥꯝꯕꯗꯤ ꯍꯧꯗ꯭ꯔꯤꯗ
ꯀꯣꯏ ꯉ ꯔꯥꯎꯕꯁ
ꯌꯥꯝ ꯊꯣꯏꯅ ꯅꯈꯣꯏ ꯃꯤ ꯀꯌꯥ ꯆꯠꯄꯅꯣ
ꯅꯨꯡ ꯃꯝꯁꯤꯡ ꯑꯅꯤ ꯂꯣꯏꯦ ꯍꯥꯏ ꯅꯨꯡ ꯄꯨꯡ ꯀꯩꯅꯣꯗꯒꯤ ꯃꯤ ꯌꯥꯝ ꯆꯠꯄ ꯃꯥꯜꯂꯦ ꯑꯩꯈꯣꯏꯗꯤꯀꯣ ꯑꯩꯈꯣꯏꯅ ꯂꯧ ꯆ ꯂꯧ ꯂꯤꯡꯕ ꯆꯠꯁꯦ ꯀꯧꯗ꯭ꯔꯁꯨ ꯀꯣ
ꯎꯝ
ꯑꯩꯈꯣꯏꯕꯨꯗꯤ ꯃꯤ ꯌꯥꯝꯃꯦꯗ ꯃꯇꯩꯇꯩ ꯄꯥꯡꯕꯤꯒ ꯑꯗꯨꯝ ꯂꯥꯛꯄ ꯍꯣꯏ ꯑꯩꯈꯣꯏ ꯏꯄꯥꯗꯣ ꯀꯩꯅꯣ ꯇꯧꯕꯒꯦꯀꯣ ꯍꯣꯏꯦ ꯁꯤ ꯀꯦꯇꯔꯤꯅꯤꯅꯀꯣ
ꯁꯥꯟꯅꯔꯝꯒꯅꯤꯃꯛ
ꯈꯨꯟꯒꯤꯁꯤꯀꯇ꯭ꯔꯤꯅꯤꯅ ꯃꯤꯅ ꯃꯇ ꯌꯥꯝ ꯄꯥꯝꯕꯅꯤ ꯂꯧꯒꯦꯕꯗꯁꯨ ꯑꯗꯨꯝ ꯍꯣꯏ ꯑꯗꯨꯒꯤꯀꯣ ꯑꯩꯈꯣꯏꯗꯤ ꯏꯟꯁꯥꯡ ꯊꯣꯡꯕꯗꯣ ꯀꯣ ꯑꯩꯈꯣꯏꯅ ꯂꯧ ꯂꯧ ꯆꯠꯁꯦꯅ ꯍꯥꯏꯕ ꯃꯤ ꯇꯔꯥꯅꯤ ꯍꯥꯏꯔꯗꯤ ꯌꯦꯟꯖꯥꯡ ꯊꯣꯡꯕꯗ ꯃꯤ ꯀꯨꯟꯒꯤ ꯊꯣꯡꯅꯤꯉꯥꯏꯅ ꯑꯩꯈꯣꯏꯗꯤ ꯅꯠꯇ꯭ꯔꯗꯤ ꯀꯣꯟꯅꯥꯅꯤ ꯃꯤ ꯑꯗꯨꯝ ꯂꯥꯛꯀꯅꯤ ꯅꯍꯥꯟ ꯐꯧꯒꯤ ꯐꯧ ꯌꯩꯕꯗꯁꯨ ꯑꯩꯈꯣꯏꯅ ꯐꯧ ꯌꯦꯕ ꯆꯠꯁꯦꯅ ꯍꯥꯏꯕꯗꯣ ꯃꯤ ꯇꯔꯥꯃꯨꯛꯈꯛꯅꯦꯕ ꯏꯠꯇꯀ ꯑ ꯃꯇꯦꯡ ꯄꯥꯡꯝꯕ ꯂꯥꯛꯄꯗꯤ ꯃꯤꯗꯣ ꯀꯨꯟ ꯍꯦꯜꯂꯤꯕ ꯀꯨꯟ ꯀꯨꯟꯊ꯭ꯔꯥ ꯌꯥꯎꯔꯦ ꯑꯗꯨꯒꯤ ꯂꯥꯛꯗꯤ ꯆꯥ ꯂꯥꯗ ꯆꯥꯗ ꯂꯩ ꯌꯥꯗ ꯄ ꯂꯗ ꯏ ꯌꯥꯝ ꯊꯣꯛꯣꯡꯅꯤ ꯍꯥꯏꯗꯦ
ꯃꯊꯪꯗꯤ ꯀꯃꯥꯏꯅ ꯇꯧꯅꯣ ꯍꯥꯏꯌꯣ
ꯑꯥ
ꯃꯊꯪꯗꯗꯤ ꯃꯊꯪꯗꯗꯤ ꯅꯣꯏꯅ ꯀꯧꯗ꯭ꯔꯁꯨ ꯑꯗꯨꯝ ꯃꯇꯦꯡ ꯃꯇꯦꯡ ꯄꯥꯡꯅꯕꯗꯣ ꯑꯗꯨꯗꯝ
ꯌꯥ ꯃꯝ ꯂꯥꯛ ꯂ ꯄꯣ ꯑꯩꯈꯣꯏꯒꯤ ꯂꯧ ꯅꯠꯇꯦꯕ ꯑꯩꯈꯣꯏ ꯑꯗꯨ ꯆꯩꯅꯣ ꯑꯩꯈꯣꯏꯒ ꯂꯧꯅꯦꯕ ꯑꯩꯈꯣꯏ ꯑꯩꯈꯣꯏ ꯕꯥꯆꯧ ꯑꯩꯈꯣꯏꯒꯤ ꯑꯃ ꯂꯩꯗꯣ ꯗꯦꯂꯤꯗ ꯀꯣꯆꯤꯡ ꯂꯧꯔꯒ ꯑꯦꯛꯖꯥꯝ ꯊꯥꯏ ꯍꯥꯏꯕꯗꯣ ꯑꯗꯨ ꯃꯣꯏꯒꯤ ꯂꯧꯅꯦꯕꯁꯦꯡꯕꯗꯤ ꯑꯥ ꯀꯩꯅꯣꯔꯣꯝꯗꯅꯦꯕ ꯄꯥꯔꯠ ꯑꯩꯈꯣꯏꯒꯤ ꯈꯨꯟ ꯄꯥꯔꯠ ꯊ꯭ꯔꯤꯅꯤ ꯔꯣꯝꯗꯀꯣ ꯄꯥꯔꯠ ꯊ꯭ꯔꯤꯗꯤ ꯌꯥꯎꯗꯦ ꯄꯥꯠ ꯑꯩꯈꯣꯏꯒꯤ ꯀꯥ ꯄꯥꯠꯁꯤꯒꯤ ꯃꯔꯛꯇ ꯌꯥꯝ ꯂꯥꯂꯤꯕ ꯂꯧꯗꯣ ꯑꯗꯨꯒꯤ ꯃꯣꯏꯒꯤ ꯂꯧꯅꯤꯕ ꯑꯁꯦꯡꯕꯗꯤ ꯃꯣꯏꯗꯤ ꯃꯣꯏꯗꯤ ꯂꯧ ꯌꯥꯝ ꯆꯥꯎꯅ ꯂꯩꯌꯦꯕ ꯑꯩꯈꯣꯏ ꯈꯨꯟꯂꯗ ꯑꯗꯒꯤ ꯃꯣꯏꯗꯣ ꯑꯗꯨ ꯂꯧꯗ ꯃ ꯎꯗꯦ ꯑꯗꯣ ꯍꯥꯟꯅ ꯃꯤꯉꯣꯟꯗ ꯑꯗꯨꯝ ꯁꯄꯦꯟ ꯇꯧꯍꯄꯅꯦꯕ ꯁꯦꯟ ꯁꯦꯟꯗ ꯄꯤꯊꯣꯛꯑꯒ ꯀꯩꯅ ꯇꯒꯗꯣ ꯑꯗꯨꯒꯤ ꯃꯃꯥꯡ ꯆꯍꯤꯗꯒꯤ ꯑꯩꯈꯣꯏꯅ ꯇꯧꯖꯩ ꯍꯟꯗꯛ ꯍꯂꯣ ꯅꯠꯇ꯭ꯔꯗꯤ ꯑꯩꯈꯣꯏꯁꯨ ꯂꯧ ꯂꯩꯇ꯭ꯔꯗꯤ ꯌꯥꯝ ꯋꯥꯏꯗꯅ ꯏꯕꯣꯛꯀ ꯏꯄꯥꯗꯨ ꯄꯔꯐꯥꯏꯅ ꯆꯥꯗꯦꯕ ꯃꯣꯏꯗꯤ ꯃꯗꯤ ꯆꯀ ꯆꯗ ꯍꯣꯕꯀ ꯆꯥꯕꯂꯤꯅꯣ ꯑꯗꯨ ꯁꯦꯡ ꯋꯥꯁ
ꯥꯁꯃꯇꯤ ꯆꯍꯂꯨ
ꯆꯥꯔꯣꯏꯁꯇꯤꯁꯨ ꯆ ꯆꯥꯔꯣꯏ ꯃꯕꯥꯅꯤ ꯆꯥꯕꯗꯤꯀꯣ ꯃꯤꯛꯁ ꯃꯤꯛꯁꯁꯨ ꯆꯥꯔꯨꯔꯣꯏ ꯄꯨꯔꯥ ꯌꯥꯝꯅ ꯆꯥꯛ ꯌꯥꯝ ꯄꯦꯠꯄꯗꯣ ꯆꯥꯛ ꯌꯦ ꯌꯥꯝ ꯄꯦꯠꯂꯒ ꯀꯩꯅꯣ ꯃꯩꯇꯩꯒꯤ ꯆꯦꯡꯅ ꯊꯣꯡꯕꯗꯣ ꯑꯗꯨꯃꯥꯏꯅ ꯇꯧꯕꯅꯤ
ꯑꯩꯈꯣꯏꯗꯤ ꯑꯌꯥꯝꯕ ꯃꯇꯝꯗ ꯃꯤꯛꯁ ꯇꯧꯔꯒ ꯆꯥꯏꯗ ꯑꯗꯨꯅ ꯍꯥꯎꯋꯤꯗ
ꯑꯩꯈꯣꯏꯗꯤꯀꯣ ꯌꯨꯝꯗ ꯃꯤ ꯑꯍꯨꯝꯈꯛ ꯂꯩꯕꯁꯦ ꯌꯨꯝꯗ ꯏꯃꯥꯒ ꯏꯄꯥꯒ ꯀꯦ ꯏꯕꯣꯛꯀ ꯂꯩꯕꯁꯦ ꯑꯩꯈꯣꯏ ꯑꯌꯥꯝꯕꯒ ꯃꯣꯏ ꯃꯔꯤ ꯂꯩꯕꯁꯦ ꯃꯣꯏ ꯃꯔꯤ ꯃꯤ ꯃꯔꯤ ꯀꯨꯀꯔ ꯑꯍꯨꯝ ꯌꯦꯦꯟꯖꯥꯡꯁꯨ ꯑꯅꯤ ꯑꯍꯨꯝ ꯊꯣꯡꯉꯅꯤ ꯃꯤ ꯇꯣꯉꯥꯟ ꯇꯣꯉꯥꯟꯅ
ꯏꯕꯣꯛꯀꯤ ꯑꯃ ꯏꯄꯥꯒꯤ ꯑꯃ ꯏꯃꯥꯒ ꯏꯌꯥꯝꯕꯒꯤ ꯑꯃ ꯑꯣꯀ ꯁ ꯀꯅ ꯀꯝ
ꯄꯨꯞ ꯑꯃ ꯀꯪꯕꯗ ꯆꯥꯕ ꯌꯥꯕ ꯑꯥ
ꯍꯌꯦꯡꯋꯥꯏ ꯕꯦꯔꯥ ꯀꯥꯒꯅꯤ ꯑꯁꯤꯗꯤ
ꯀꯥꯒꯅꯤ ꯌꯥꯗ꯭ꯔꯕꯗꯤ ꯑꯗꯨꯝ ꯍꯧꯕꯅꯦ ꯑꯗꯨꯒ ꯅꯍꯥꯟꯁꯨ ꯆꯥꯛ ꯊꯣꯉꯝꯃꯤ ꯍꯥꯏ ꯑꯗꯨ ꯊ
ꯑꯗꯨꯒꯤ ꯏꯁꯥꯎꯗꯨꯗꯤ ꯐꯖꯔꯝꯃꯅꯤ
ꯢꯁꯧꯗꯤ ꯇꯧꯗꯔ ꯃꯟꯂꯦ ꯍꯟꯗꯛꯇꯤ ꯃꯗꯤ ꯢꯁꯧ ꯇꯧꯗꯔꯦꯗ ꯑꯗꯨ ꯑꯣꯏꯔꯁꯨ ꯌꯥꯝꯃꯟꯕꯒꯤ ꯀꯣꯛ ꯉꯥꯎꯕꯗꯣ ꯃꯥꯁꯨ ꯑꯦꯖꯥꯝꯁꯨ ꯃꯥꯥꯡꯒꯤ ꯇꯣꯉꯟꯅ ꯊꯥꯕꯒꯤ ꯈꯣꯢꯒ ꯄꯨꯂꯞ ꯆꯃꯤꯅꯥꯕ ꯌꯥꯔꯦ ꯃꯥꯒꯤ ꯀꯣꯏꯗꯤ ꯃꯤ ꯌꯥꯝꯕꯅꯤꯗ ꯋꯥꯏꯗ ꯆꯪ ꯢꯟꯁꯥꯡ ꯊꯣꯡꯕꯗ ꯑꯥ ꯅꯁꯨ ꯀꯩꯅꯣꯝꯗ ꯑꯩꯒꯤ ꯏꯃꯥꯟꯅꯕ ꯑꯃ ꯀꯩꯅꯣꯗꯗꯒꯤ ꯏꯝꯐꯥꯜꯗꯒꯤ ꯑꯩ ꯀ꯭ꯂꯥꯁ ꯇꯨꯌꯦ꯭ꯂꯞ ꯀꯥꯞꯕ ꯃꯇꯝꯗ ꯂꯥꯛꯑꯦꯕ ꯈ꯭ꯔꯤꯁꯃꯥꯁ ꯌꯥꯎꯒꯦꯅ ꯂꯥꯛꯄ ꯑꯗꯨ ꯃꯇꯝꯗꯣ ꯃꯃꯤꯡꯗꯣ ꯀꯥꯎ ꯀꯥꯎ ꯑ ꯀꯥꯎꯈꯔꯦ ꯑꯅ ꯂꯄꯗ ꯑꯩꯈꯣꯏꯗꯣ ꯑꯗꯨꯝ ꯃꯇꯝꯗ ꯑꯣꯛ ꯂꯩꯕ ꯑꯣꯛ ꯍꯥꯜꯂꯤꯕ ꯇꯧꯔꯤꯕ ꯆꯥꯕꯗꯣ ꯇꯧꯔꯤꯕ ꯑꯗꯨꯗꯤ ꯃꯌꯨꯝ ꯌꯥꯎꯔꯒ ꯃꯌꯨꯝꯗ ꯃꯥꯃ ꯃꯄꯥꯗ ꯀꯔꯤ ꯋꯥꯔꯤ ꯁꯥꯕꯔꯥ ꯍꯥꯏꯔꯒ ꯕ꯭ꯔꯦꯛꯐꯥꯁꯁꯨ ꯑꯣꯛ ꯆꯥꯏ ꯗꯤꯅꯔꯁꯨ ꯑꯣꯛꯆꯥꯏ ꯇꯨꯝꯝꯕꯗ ꯁꯨ ꯑꯣꯛꯁꯥꯏ ꯑꯣꯛ ꯑꯣꯛ ꯇꯧꯔꯒ ꯂꯥꯛꯑꯦ ꯍꯥꯏ ꯑꯗꯨꯃꯥꯏꯅ ꯍꯥꯏ ꯍꯥꯏ ꯃꯣꯏ ꯃꯃꯥꯗ
ꯃꯣꯢꯗꯤ ꯎ ꯀꯩꯅꯣ ꯗ ꯌꯣꯟ ꯃꯣꯏꯗ ꯌꯣꯟꯕ ꯀꯩꯅꯣꯗꯨꯒ ꯃꯤꯠ ꯇꯨꯒ ꯑꯩꯈꯣꯏꯅ ꯑꯩꯈꯣꯏꯒꯤ ꯂꯣꯀꯦꯜ ꯃꯤꯠꯇꯨꯒ ꯑꯗꯨꯝ ꯈꯦꯠꯇꯤ ꯈꯦꯠꯅꯔꯝꯒꯅꯤꯀꯣ
ꯑ ꯃꯥꯗꯤ ꯐꯖꯅ ꯆꯥꯕꯅꯤ ꯅꯨꯄꯥꯗꯣ ꯌꯥꯝ ꯆꯥꯔꯦ ꯈꯟꯖꯕꯅꯦ ꯑꯗꯨꯒ ꯏꯝꯐꯥꯜꯃꯨꯛ ꯂꯥꯛꯄꯗ ꯃꯄꯥꯅ ꯑꯩꯉꯣꯟꯗ ꯐꯣꯟ ꯇꯧꯔꯛꯑꯦ ꯍꯌꯦꯡꯅꯕ ꯑꯅꯤ ꯂꯥꯛꯕꯗ ꯀꯔꯤ ꯌꯦꯟꯖꯥꯡ ꯊꯣꯡꯕꯤꯕ꯭ꯔꯥ ꯀꯩ ꯢꯟꯁꯥꯡ ꯆꯥꯅꯤꯡꯕ꯭ꯔꯥ ꯍꯥꯢꯒ ꯊꯔꯣꯏ ꯆꯥꯅꯤꯡꯉꯤ ꯍꯥꯏꯕ ꯃꯌꯨꯝꯗ ꯂꯥꯛꯕꯗ ꯊꯔꯣꯏꯑ ꯊꯣꯡꯝꯕꯤꯁ ꯃꯄꯥꯅ ꯌꯥꯝ ꯍꯥꯎꯋꯦ ꯑꯗ ꯌꯦꯟꯖꯥꯡꯗꯣ ꯊꯔꯣꯏꯗꯣ ꯊꯥꯎ ꯉ ꯉꯧꯗꯕꯤꯗꯀꯣ ꯀꯩꯅꯣ ꯌꯥꯝ ꯆꯥꯅ ꯊꯣꯡꯕꯅꯦꯕ ꯃꯔꯣꯏ ꯍꯥ ꯌꯥꯝ ꯍꯥꯎ ꯋꯥꯎꯕꯋꯅꯦꯗ
ꯑꯩ ꯏꯌꯥꯝꯕꯁꯨ ꯍꯥꯎꯋꯦꯗ ꯑꯂꯨꯒ ꯀꯩꯅꯣ ꯊꯣꯡꯕꯗꯣ
ꯊꯔꯣꯏꯗꯣ ꯊꯦꯡꯕ ꯌꯥꯝꯅ ꯅꯥꯟꯕ ꯌꯥꯝꯅ ꯑꯁꯦꯡꯕ ꯊꯣꯔꯣꯏ ꯑꯣꯏꯔꯗꯤꯀꯣ ꯍꯥꯏꯗꯤ ꯂꯩꯗꯨꯅ ꯑꯆꯧꯕ ꯃꯊꯤ ꯌꯥꯎꯗꯕꯗꯣ
ꯎꯝ
ꯑꯗꯨꯒꯨꯝꯕ ꯑꯣꯏꯔꯗꯤ ꯊꯥꯎ ꯌꯥꯎꯗ꯭ꯔꯁꯨ ꯑꯗꯨꯝ ꯍꯥꯎꯕꯅꯦ ꯀꯩꯅꯣꯗ ꯈꯔ ꯎꯝ ꯃꯔꯣꯏ ꯑꯃ ꯇꯤꯟꯈꯪ ꯌꯥꯎꯕꯗꯣ ꯑꯗꯨ ꯈꯛ ꯍꯥꯞꯄꯒ ꯑꯗꯨꯝ ꯊꯣꯡꯉꯗꯤ ꯑꯗꯨꯅ ꯍꯦꯟꯅ ꯍꯥꯎꯈ꯭ꯔꯦ ꯑꯗꯨ ꯊꯔꯣꯏꯗ ꯄꯤꯛꯑꯒ ꯅꯠꯇ꯭ꯔꯒ ꯀꯩꯅꯣ ꯃꯣꯠꯂꯗꯤ ꯊꯥꯎ ꯌꯥꯎꯔꯗꯤ ꯇꯟꯂꯦ ꯀꯁꯦ
ꯑꯁ ꯑꯌꯥꯝꯕ ꯃꯇꯝꯗ ꯑꯩꯗꯤ ꯊꯥꯎ ꯍꯥꯞꯄꯅ ꯍꯦꯟꯅ ꯍꯥꯎꯋꯤꯗ ꯏꯟꯁꯥꯡ ꯂ ꯑꯥꯏꯇꯥꯏ ꯏꯟꯁꯥꯡꯗ ꯑꯣꯏꯔꯁꯨ
ꯏꯔꯣꯟꯇꯧꯕꯁꯨ ꯍꯥꯎꯅꯤ
ꯑꯂꯨꯒ ꯊꯔꯣꯏꯒ ꯏꯔꯣꯝꯕꯒꯤ ꯀꯩꯅꯣꯗꯨꯁꯨ ꯍꯥꯎꯋꯦ ꯑꯗꯣ ꯃꯣꯔꯣꯛ ꯃꯦꯞꯄꯒ ꯏꯔꯣꯝꯕꯗꯣ ꯊꯔꯣꯏ ꯈꯛꯇꯪ ꯑꯗꯨꯗꯁꯨ ꯑꯗꯨꯝ ꯍꯥꯎꯋꯦ
ꯑ ꯊꯔꯣꯏ ꯣꯣꯔ ꯆꯥꯕ
ꯆꯗꯒ
ꯍꯥꯎꯕꯦ ꯊꯣꯛꯔꯕꯣꯔꯁꯨꯣ ꯍꯟꯗꯛꯇꯤ ꯄꯥꯛ ꯎꯅꯗ꯭ꯔꯦ ꯍꯥꯟꯅꯗꯤ ꯅꯝꯕꯣꯜꯗꯀꯣ ꯊꯔꯏ ꯕꯣꯔꯥꯗꯣ ꯌꯥꯝꯅꯃꯤꯠ ꯅꯤꯡ ꯆꯠꯄꯅꯤ ꯇꯥꯡꯁꯤ ꯇꯥꯡꯉ ꯑꯗꯨꯝ ꯍꯥꯎꯏꯤ ꯍꯥꯎꯋꯤ ꯊꯔꯣꯏꯗ ꯌꯥꯝꯅ ꯐꯨꯠꯂꯤꯗꯅ ꯑꯗꯨꯒ ꯀꯩꯅꯣꯗꯨꯅ ꯍꯧꯖꯤꯛꯀꯤ ꯕꯦꯝꯕꯨꯗꯒꯤ ꯁꯥꯕ ꯃꯆꯥ ꯃꯆꯥ ꯑꯅꯤꯗꯣꯁꯀꯨꯝꯕꯗꯣ ꯇꯤꯟ ꯃꯆꯥ ꯑꯃꯆꯥꯗ ꯑꯗꯨꯅ ꯈꯔ ꯍꯗ ꯀꯣꯊꯣꯛꯑꯅꯤ ꯑꯗꯨꯒ ꯉꯧꯔꯒ ꯕꯣꯔꯥꯗ ꯀꯩꯅꯣ ꯇꯧꯔ ꯕꯣꯔꯁꯤ ꯌꯥꯝꯟꯕ ꯌꯥꯝ ꯍꯥꯎꯕꯅꯦ ꯑꯗꯨꯁꯨ ꯑꯗꯗꯤ ꯅꯝꯕ ꯍꯣ ꯆꯔ ꯅꯝꯕ ꯍ ꯊ ꯊꯔꯣꯕ꯭ꯔꯥ
ꯍꯥꯏꯗꯤ ꯄꯥꯛꯅꯝ ꯆꯥꯅꯤꯡꯉꯤ ꯄꯥꯛꯅꯝ ꯍꯥꯏꯕ꯭ꯔꯥ ꯉꯥꯝꯅꯝ ꯍꯥꯏꯕ꯭ꯔꯥ ꯑꯌꯥꯝꯕ ꯁꯂꯅ ꯄꯥꯛꯅ ꯆꯅꯤꯡꯉꯦ
ꯑꯩꯗꯤ ꯄꯥꯛꯅꯝ ꯑꯃ ꯉꯥꯅꯝꯗꯧꯕꯗꯣ ꯉꯥ ꯃꯆꯥ ꯑꯃ ꯁꯥ ꯆ ꯍꯥꯎ ꯀꯩꯅꯣꯒꯤ ꯃꯅꯥꯗ ꯇꯧꯕꯗꯣ ꯇꯔꯃꯔꯤ ꯇ ꯀꯩꯅꯣꯒꯤ ꯇꯔꯃꯔꯤꯒꯤ ꯃꯅꯥꯗꯣ ꯇꯧꯕꯗꯣ ꯍꯕꯅꯦ ꯑꯗꯨꯇꯗꯤ ꯀꯣ